ꯀꯩꯅꯣ ꯅꯪꯅ ꯍꯥꯏꯔꯤꯗꯨꯕꯣ
ꯀꯔꯤꯅꯣ ꯅꯪ ꯀꯛꯊꯠꯈꯤꯕꯗꯨꯗ ꯍꯥꯏ ꯋꯥꯅꯤ ꯀꯝ ꯍꯥꯏꯕ ꯅꯠꯇꯦ
ꯀꯩꯅꯣ ꯅꯪꯅ ꯉꯟꯇꯥꯅ ꯍꯥꯏꯕ꯭ꯔꯥ ꯀꯩꯅꯣꯝ ꯍꯥꯏꯈꯤ
ꯁꯣꯏꯕ ꯑꯣꯏꯔꯔꯕꯅꯤ ꯅꯪ ꯁꯦꯔꯥꯟ ꯇꯨꯔꯥꯟ ꯇꯥꯕ ꯑꯣꯏꯔꯕꯝꯅꯦ
ꯑꯣ
ꯑꯩꯈꯣꯏ ꯕꯦꯡ ꯑꯃꯗ ꯑꯗꯨ ꯇꯧꯋꯣꯅ ꯑꯩꯈꯣꯏ ꯕꯦꯡ ꯑꯃ ꯅꯝꯕꯔ ꯈꯪꯗ꯭ꯔꯣ
ꯈꯪꯗꯤꯌꯦ
ꯑꯩ ꯅꯝꯕꯔ ꯊꯥꯔꯛꯀꯦ ꯍꯣꯔꯦꯟ ꯑꯗꯨꯒ ꯇꯧ ꯍꯣꯏ ꯑꯩ ꯉꯥꯜꯂꯒ ꯃꯥꯒ ꯑꯃꯨꯛ ꯁꯥꯟꯅꯗꯣꯏꯅꯦ ꯂꯧꯊꯣꯛꯄ ꯇꯧ ꯌꯥꯗꯦ ꯍꯥꯏꯕ ꯅꯪ ꯀꯥꯏꯅ ꯇꯧꯔꯨꯕ ꯑꯗꯒꯤ ꯅꯪ ꯁꯤ ꯍꯥꯟꯅ ꯇꯧꯕ ꯂꯣꯏꯁꯜꯂꯨ ꯍꯥꯏꯔꯛꯦꯕ
ꯑꯥ ꯂꯣꯏꯁꯟꯖꯦ
ꯎꯝ ꯈꯟꯖꯩ
ꯑꯇꯣꯞꯄ ꯇꯧꯖꯦ ꯅꯪ ꯑꯍꯨꯝ ꯁꯨꯔꯕ ꯑꯩꯒ ꯑꯅꯤꯔ
ꯍꯣꯏ ꯅꯪꯒ ꯑꯅꯤ ꯁꯨꯔꯦ
ꯑꯣ
ꯅꯪ ꯁꯤ ꯂꯣꯏꯔ ꯑꯩ ꯅꯪ ꯑꯃꯨꯛ ꯉꯥꯛ ꯂꯩ ꯑꯃꯨꯛ ꯇꯧꯔꯛꯀꯦ
ꯇꯧꯔꯛꯑꯣ
ꯕꯤꯗꯥꯟꯗꯤ ꯑꯇꯣꯞꯄꯗꯤ ꯌꯥꯏꯌꯦ ꯑꯩꯉꯣꯟꯗ ꯇꯧꯔꯛꯗꯤ ꯌꯥꯗꯕ
ꯑ ꯑꯗꯨꯝꯅꯦ ꯑꯩ ꯔꯥꯕꯤꯗ ꯅꯍꯥꯟ ꯁꯨꯈ꯭ꯔꯕꯅꯦꯕꯀꯣ ꯑꯗꯣ ꯑꯗꯨꯝ ꯇꯧꯕ ꯑꯗꯨꯝ ꯌꯥꯏ
ꯅꯪꯅ ꯌꯥꯝꯗꯕ ꯑꯣꯏꯔꯕꯅꯤ ꯃꯣꯏꯗꯤ ꯃꯌꯥꯝ ꯌꯥꯝ ꯌꯥꯝꯕꯩꯅꯦ ꯏꯕꯦꯝꯉꯣ
ꯃꯥꯅꯦ ꯑꯗꯣ ꯃꯣꯏꯅꯗꯤ
ꯇ
ꯑꯩꯈꯣꯏꯅ ꯌꯥꯝꯗꯕꯒꯤꯅꯦꯕ ꯑꯩ ꯇ꯭ꯋꯦꯟꯇꯤꯒ ꯊ꯭ꯔꯤ ꯈꯛꯇ ꯉꯥꯏꯔꯝ
ꯎꯝ ꯆꯥꯛ ꯊꯣꯡ ꯍꯧꯔꯕꯣ
ꯑꯧ ꯆꯥꯛ ꯃꯩ ꯊꯥꯒꯠꯂꯦ ꯏꯟꯖꯥꯡ ꯍꯥꯞꯆꯤꯜꯂꯝꯃꯒ ꯑꯩ ꯗꯨꯀꯥꯟꯗ ꯑꯝꯇ ꯆ ꯊꯣꯛ ꯎꯈꯤꯒꯦꯅ ꯁꯤꯁꯦ ꯂꯣꯏꯔꯒ
ꯀꯩ ꯂꯩ ꯆꯠꯇꯣꯏꯅꯣ
ꯃꯄꯥꯟꯒꯤ ꯕ꯭ꯂꯞꯁꯦ ꯉꯔꯥꯡ ꯄꯣꯛꯈꯥꯏ ꯂꯩꯔꯝꯃꯦ
ꯕꯦꯝꯃ ꯍꯣꯏ ꯖꯒꯣꯏ ꯁꯥꯕꯗꯣꯥ ꯄꯩꯁꯥ ꯀꯌꯥ ꯇꯥꯒꯦ
ꯂꯤꯁꯤꯡ ꯃꯔꯤꯒ ꯆꯥꯇ꯭ꯔꯦꯠ ꯌꯥꯡꯈꯩ ꯅꯠꯇꯦ ꯆꯥꯇ꯭ꯔꯦꯠ ꯀꯨꯟ ꯂꯨꯄꯥ ꯆꯝꯉꯥ ꯆꯥꯝꯉꯥ ꯍꯥꯞꯄꯦ
ꯎꯝꯖꯤ ꯀꯩꯁꯨ ꯑꯝ ꯍꯥꯄ ꯅꯠꯇ꯭ꯔꯦ
ꯎꯝ ꯑ ꯃꯕꯣꯛꯅ ꯃꯣꯏꯂꯤꯁꯤꯡ ꯉꯅꯤꯒ ꯀꯌꯥꯅꯗꯪ ꯇꯥꯏ ꯍꯥꯏꯌꯦ ꯑꯩ ꯉ ꯉꯁꯥꯏꯠꯁꯦ ꯁꯪꯒꯤꯇꯥꯗ ꯍꯪꯕ
ꯑꯗꯨꯅꯤ ꯌꯥꯝ ꯇꯥꯗꯦ ꯍꯥꯏꯕ ꯃꯣꯏ ꯄꯩꯁꯥ ꯃꯌꯥꯝ ꯌꯥꯝ ꯍꯥꯞꯅꯔꯝꯗꯧ ꯃꯥꯜꯂꯦ ꯑꯗꯨꯅ ꯑꯩꯈꯣꯏ ꯑꯟꯇꯤꯅ ꯃꯊꯪꯗꯗꯤ ꯊꯣꯏꯕꯤꯗ ꯁꯥꯍꯜꯂꯔꯣꯏ ꯄꯩꯁꯥ ꯌꯥꯝ ꯆꯪꯉꯦ ꯌꯥꯝ ꯇꯧꯔꯝꯕꯅꯦꯕ
ꯎꯝ ꯍꯥꯎꯅꯗꯤ ꯈꯔꯗꯤ ꯇꯥꯕꯅꯤ
ꯇꯥꯕ ꯑꯩꯨꯛꯁꯨ ꯌꯥꯝ ꯈꯦꯠꯅꯗꯦꯗ ꯂꯨꯄꯥ ꯆꯅꯤꯒꯤꯔꯣ ꯆꯥꯝꯃ ꯀꯌꯥ ꯈꯦꯠꯅꯒꯦ
ꯈꯪꯕꯤꯌꯦꯦ ꯀꯌꯥ ꯂꯧꯖꯥꯅ ꯑꯩꯁꯨ
ꯃꯣꯏꯅ ꯄꯩꯁꯥ ꯇꯥꯈꯤꯗꯕꯩꯅꯦꯕ
ꯎꯝ ꯃꯃꯥꯡꯗ ꯃꯥ ꯃꯊꯟꯇ ꯁꯥꯕꯗꯣ ꯀꯌꯥ ꯇꯥ ꯁꯥꯥꯅꯦ
ꯆꯠꯂꯣꯍꯦ ꯑꯗꯨꯗꯤ ꯌꯥꯝꯗꯤ ꯂꯨꯄꯥ ꯆꯥꯝꯕꯤꯔꯣ ꯆꯥꯇ꯭ꯔꯨꯛꯂꯣ ꯈꯪꯗꯦ ꯆꯥꯇ꯭ꯔꯨꯛꯂꯣ ꯆꯥꯝ ꯑꯛꯕꯔꯤ ꯠ ꯗ ꯆꯥꯇ꯭ꯔꯨꯛ ꯑꯅꯤꯃꯛꯁꯤꯗ ꯑꯣꯏꯔꯝꯅꯤ ꯅꯅ ꯇꯥꯈꯤꯕꯅꯦ
ꯑꯗꯨꯕꯨꯗꯤ ꯅꯤꯅꯤ ꯆꯟꯕꯅꯤ ꯀꯩꯅꯣ
ꯑꯣ ꯍꯣꯏ
ꯑꯩꯅ ꯍꯥꯏꯅꯦ ꯂꯥꯏꯔꯣꯏꯗ ꯃꯤ ꯌꯥꯝ ꯌꯥꯝꯃꯤ ꯃꯊꯪꯗꯤ ꯂꯥꯏꯔꯣꯏꯗꯣꯏ ꯁꯥꯜꯂꯗ꯭ꯔꯥ ꯀꯩꯅꯣ
ꯀꯩꯅꯣ ꯁꯥꯈꯤꯕ ꯑꯃ ꯈꯨꯅꯧꯒꯤꯒ ꯁꯥꯕꯗꯣ ꯂꯥꯏꯔꯣꯏ ꯃꯃꯥꯡ ꯀꯌꯥ ꯁꯨꯕꯗꯅꯣ ꯑꯗꯨꯗꯤ ꯃꯤ ꯌꯥꯝꯃꯤꯍꯦ ꯂꯥꯏꯔꯣꯏꯅ ꯇꯕꯤꯗ
ꯃꯉꯥꯅꯤ ꯇꯔꯨꯛꯅꯤ ꯑꯗꯨꯗꯥꯋꯥꯏ ꯑꯣꯏꯔꯝꯅꯤ ꯅꯪ ꯍꯥꯏꯗꯣ
ꯍꯣꯏ ꯑꯗꯨꯗꯤ ꯄꯨꯔꯥ ꯌꯥꯝꯃꯤ ꯀꯩꯅꯣ ꯑ ꯂ ꯂꯩꯞꯐꯝꯐꯥꯎ ꯂꯩꯇꯦ ꯍꯨꯃꯥꯡ ꯆꯠꯄ꯭ꯔ ꯎ ꯋꯥꯏ ꯑꯗꯨꯝ ꯀꯥꯟ ꯂꯣꯏ ꯁꯥꯥꯟꯒꯗꯕ ꯅꯣꯏꯅ ꯀꯩꯅꯣ ꯁꯨꯕꯗꯤ
ꯅꯠꯇꯤ ꯍ ꯂꯣꯇꯔꯤꯜ ꯇꯥꯒꯅꯦ
ꯗꯥꯅꯤ ꯑꯗꯨ
ꯑꯣ
ꯁꯔꯦ ꯌꯥꯃꯟ ꯇꯥꯃꯟꯈ꯭ꯔꯦ
ꯇꯥꯃꯟꯈꯔꯦ ꯑꯗꯨꯐꯧꯗ ꯃꯤꯅ ꯉꯥꯡꯅꯔꯤꯗꯣ
ꯌꯥꯝ ꯄꯛꯇꯤ ꯄꯩꯁꯥ ꯊꯥꯐꯝꯝꯕꯩ ꯂꯩ ꯃꯤ ꯖꯒꯣꯏ ꯁꯥꯔꯗꯤ ꯃꯃꯥꯡꯗꯨꯗ ꯑꯉꯥꯡꯗꯨ ꯁꯨꯝ ꯂꯩꯕꯤꯕꯩ ꯋꯥꯅꯤ ꯍꯣꯏ ꯂꯣꯏ ꯇꯧꯗꯩ ꯉꯥꯛꯇꯅꯦ ꯑꯗꯨꯒ ꯑꯩꯦ ꯌꯥꯝ ꯄꯛꯇꯤ ꯃꯤꯁꯤꯡꯗ ꯉꯥꯡꯖꯅꯤꯡꯉꯕ ꯑꯗꯨꯅꯤ
ꯑꯩꯈꯣꯏꯗꯤꯅꯦ ꯑꯩꯈꯣꯏꯅ ꯇꯧꯕ ꯊꯕꯛꯁꯦ ꯉꯥꯡꯅꯗꯩ ꯉꯥꯛꯇꯅꯤ ꯑꯩ ꯉꯥꯡꯅꯕꯐꯥꯎ ꯍꯦꯟꯇꯣꯛꯇꯅ ꯍꯧꯖꯤꯛ ꯏꯆꯥ ꯐꯣꯛ ꯌꯥꯎꯁꯜꯂꯛꯑꯦ ꯉꯥꯛꯅꯕꯤꯕꯗ
ꯎ
ꯀꯩ ꯊꯣꯛꯑꯦ ꯇꯧꯁꯨ ꯁꯥꯖꯩ
ꯄꯞꯇꯕꯤꯖꯤꯤꯟ ꯇ
ꯉꯝꯃꯤ ꯋꯥꯗꯤ ꯐꯖꯅꯗꯤ ꯉꯥꯡꯅꯕ ꯖꯥꯠꯅꯤ ꯃꯤꯖ ꯊꯕ ꯂꯩ ꯇꯕ
ꯀꯥꯡꯆꯤꯡ ꯌꯥꯎꯔꯣꯏꯗ꯭ꯔꯣ ꯀꯥꯡ ꯆꯤꯡꯅꯦ ꯍꯥꯏꯕꯅꯦ ꯍꯟꯗ
ꯆꯤꯡꯅꯦ ꯃꯤ ꯌꯥꯋꯥꯟꯗ ꯆ ꯅꯣꯡꯉ ꯊꯤꯂꯔꯦ ꯁꯣꯝ ꯐꯔꯀ ꯂꯩ ꯑꯦꯔ ꯂꯒ ꯄꯥꯟꯅꯥꯏꯕꯒ ꯁꯦꯠꯍꯜꯂꯒ ꯌꯥꯎꯍꯟꯒꯦ ꯍꯌꯦꯡꯁꯨ ꯀꯩꯅꯣꯅꯤ ꯀꯔꯤꯅꯣꯝ ꯍꯥꯏꯥꯏ ꯇꯥꯏ
ꯃ ꯁꯦ
ꯀꯒꯣꯝ ꯍꯥꯏꯕꯅꯤ ꯀꯥ
ꯎ ꯋꯥ ꯏꯃ ꯆꯆꯤꯟ ꯑ
ꯑꯗꯨꯒꯤ ꯆꯥꯛ ꯇꯧꯕꯅꯦ ꯍꯌꯦꯡꯕꯥꯝꯕꯣꯟꯗ
ꯀꯣꯅꯨꯡꯗ ꯆꯠꯅꯤꯡꯉꯦ ꯍꯥꯏꯕ ꯑꯩꯗꯤ
ꯑꯩꯁꯨ ꯀꯨꯅꯅꯨꯡ ꯆꯥꯅꯤ ꯊꯣꯏꯃꯤꯅꯥ
ꯑꯗꯨꯅꯦ ꯀꯣꯅꯨꯡꯗ ꯆꯤꯡꯕ ꯌꯥꯎꯅꯤꯡ
ꯑꯎꯅꯤ ꯀꯅ ꯅꯥꯅꯁꯅꯤ
ꯃꯣꯏ ꯔꯣꯃꯤꯌꯣꯗꯣ ꯍꯥꯏꯔꯗꯤ ꯌꯥꯔꯛꯀꯅꯤ ꯑꯗꯨꯗꯣ ꯇꯟꯕꯤ ꯋꯥꯅꯦ
ꯔꯣꯃꯤꯗꯤ ꯀꯅꯥꯅꯣ
ꯀꯝꯁꯤꯗ
ꯇꯣꯝꯕꯤꯌꯣ ꯍꯥꯏꯌꯦ ꯃꯁꯛ ꯈꯪꯪꯗ꯭ꯔꯤꯅꯦ
ꯐꯣꯇꯣ ꯑ ꯑꯃꯐ ꯌꯥꯎꯗꯦꯌꯦꯅꯦ ꯌꯦꯡꯍꯟꯒꯦꯁꯨ
ꯃꯁꯛꯇꯤ ꯈꯥꯡꯉꯝꯅꯤꯕ ꯑꯩꯅ
ꯈꯪꯉꯝꯅꯤ ꯈꯪꯉꯝꯅꯤ ꯑꯩꯈꯣꯏ ꯇꯣꯝꯕꯤꯕꯨ ꯈꯪꯉꯦ ꯑꯩꯈꯣꯏ ꯇꯣꯝꯕꯤꯗ ꯍꯥꯏꯕ ꯑꯗꯨꯒ ꯑꯁꯤ ꯅꯨꯄꯥꯁꯦ ꯈꯪꯉꯦ ꯍꯦ ꯋꯦꯇꯤꯡꯁꯦꯠꯇꯅꯐꯝ ꯂꯩꯕꯗꯨꯅꯤ ꯃꯥꯏ
ꯑꯗ ꯑꯩꯅ ꯀꯩꯅꯣ ꯇꯧꯗꯕꯒꯤ ꯑꯣꯏꯔꯝꯅꯦꯕ ꯃꯁꯛꯀ ꯃꯃꯤꯡꯒ ꯀꯣꯟꯅꯅ ꯈꯪꯗꯕꯗꯣ
ꯎꯝ ꯐꯦꯁꯕꯨꯛꯀ ꯑꯝꯇ ꯍꯥꯡꯗ ꯆꯠꯂꯛꯑꯃꯦ
ꯐꯣꯇꯣ ꯊꯥꯒꯠꯇꯕꯅꯦꯃꯤ
ꯎꯝ ꯀꯅꯥꯅ ꯈꯪꯗꯅꯦ
ꯀꯩꯅꯣꯗꯣ ꯑꯃ ꯁꯣꯝꯅꯥꯀꯥꯂꯣꯡꯝꯒꯤ ꯍꯧꯔꯛꯄꯗ ꯌꯨꯝ ꯈꯔ ꯇꯥꯕꯗꯧ ꯎꯝ ꯁꯣꯅꯤꯌꯥ ꯍꯣ ꯃꯅꯥꯛ ꯅꯠꯇꯕꯤ
ꯑꯩꯈꯣꯏꯔꯣꯝꯒꯤ ꯍꯥꯏꯒꯠꯂꯛꯄꯒꯤ ꯍꯧꯔꯛꯄꯗ
ꯍꯣꯏ ꯂꯕꯨꯛ ꯂꯩꯔꯒ
ꯎꯝ
ꯕꯥꯥꯏꯗꯅꯦꯍꯥꯟ
ꯃꯤ ꯃꯨꯕ꯭ꯔ
ꯍꯥꯥ
ꯃꯤ ꯃꯨꯕ꯭ꯔꯕ
ꯃꯕꯟ ꯃꯨꯗꯟ
ꯑꯉꯥꯡ ꯂꯣꯛꯍꯜꯂꯣ
ꯑꯩꯈꯣꯏꯁꯦ ꯍꯣꯏꯗ ꯉꯥꯅꯤꯃꯤ
ꯑꯣ
ꯑꯩ ꯀꯨꯟꯇꯔꯦꯠ ꯀꯨꯟ ꯅꯤꯄꯥꯟꯃꯨꯛ ꯁꯨꯔꯦ ꯍꯧꯖꯤꯛ ꯍꯣꯏ ꯃꯣꯏ ꯇꯝꯃꯤꯟꯅꯔꯦ ꯍꯥꯏꯕꯅꯦ ꯏꯃꯥꯟꯅꯦꯟꯗ
ꯎꯝ ꯑꯩ ꯑꯗꯨ ꯈꯪꯉꯔꯣꯏ ꯎꯔꯒꯕꯨꯗꯤ ꯑꯣ ꯉꯁꯤ ꯈꯪꯉꯦ ꯍꯥꯏꯍ
ꯀꯣꯏꯕꯅ ꯃꯔ ꯑꯃ ꯆꯠꯅꯤꯡꯕꯅꯦ ꯆꯠꯄꯁꯨ ꯐꯪꯗꯦ ꯒꯥꯔꯤꯁꯨ ꯂꯩꯇꯦ
ꯑꯩ ꯌꯥꯝ ꯆꯠꯅꯤꯡꯉꯅꯤ ꯗ꯭ꯔꯦꯁꯁꯨ ꯂꯩꯇꯦ ꯗ꯭ꯔꯦꯁ ꯐꯖꯅ ꯁꯤꯠꯂꯁꯔꯦ
ꯅꯪ ꯀꯔꯤ ꯐꯅꯦꯛ ꯅꯠꯇꯅ ꯀꯔꯤ ꯁꯦꯠꯇꯣꯏꯕ ꯅꯪꯗꯤꯦ
ꯈꯪꯗꯦ ꯈꯣꯡꯒ꯭ꯔꯥꯎ ꯖꯤꯟꯁ ꯑꯃ ꯁꯦꯠꯂꯕꯅꯦ ꯗ꯭ꯔꯦ ꯁꯥꯥꯠ ꯐꯖꯕ ꯑꯃ ꯂꯤꯠꯂꯒ ꯒꯥꯔꯤ ꯐꯖ ꯑꯃ ꯁꯤꯔꯒ
ꯆꯂꯣ ꯁꯤꯔꯣ
ꯀꯗꯦ ꯆꯧꯁꯦ ꯍꯥꯏꯅꯣ
ꯑꯩ ꯔꯣꯃꯤꯌꯣꯗꯣ ꯀꯧꯒꯦ
ꯑꯁ ꯃꯥꯏ ꯒꯥꯔꯤ ꯑꯆꯧꯕ ꯂꯩꯕ꯭ꯔꯕ
ꯃꯣꯏꯗꯤ ꯂꯩꯇꯥꯔꯅꯤ ꯃꯣꯏ ꯃꯆꯦ ꯑꯣꯏꯒꯦꯔꯥ ꯀꯩꯅꯣꯝ ꯂꯩꯕꯅꯤ ꯄꯔꯛꯀꯦ ꯍꯥꯏꯕ ꯃꯣꯏꯔꯥꯡ ꯆꯧꯁꯤꯦ ꯀꯌꯥꯝ ꯇꯧꯔꯝꯕꯅꯤꯉꯣꯟꯗ ꯑꯩꯅ ꯇꯜꯂꯦꯕ
ꯄ ꯑꯦꯝ ꯑꯦ ꯁ꯭ꯀꯨꯜꯠ ꯁꯟꯗꯦꯒꯨꯝꯕꯗ ꯆꯠꯁꯦ
ꯃꯣꯏꯔꯥꯡꯒꯗꯤ ꯆꯠꯅꯤꯡꯗ꯭ꯔꯦ ꯍꯥꯏꯕꯁꯨ ꯑꯗꯨꯃꯥꯏꯅ ꯇꯧ ꯎ ꯑꯗꯨꯝ ꯆꯠꯣꯏ ꯑꯣ ꯑꯦꯛꯖꯥꯝ ꯗꯦꯠ ꯀꯩꯅꯣꯗꯨꯅꯦꯕ ꯑꯗꯨꯒ ꯃꯃꯥꯡ ꯆꯂꯨꯁꯤ ꯈꯣꯠꯂꯨꯁꯤ ꯌꯥꯝ ꯇꯧꯔꯝꯕꯅꯦ
ꯎꯝ ꯀꯥꯏ ꯇꯧꯒꯦꯕ ꯃꯥꯗꯤ
ꯀꯩꯅꯣ
ꯀꯥꯏꯗ ꯇꯝꯒꯦꯕ ꯃꯥꯁꯦ
ꯇꯝꯗꯤꯍꯦ ꯃꯣꯏ ꯑꯩꯈꯣꯏꯁꯨꯦ ꯍ ꯀꯩꯅꯣ ꯂꯣꯏꯈ꯭ꯔꯕꯅꯤ ꯇꯝꯕ ꯀꯩꯅꯣꯗꯒ ꯇꯝꯗꯦ ꯃꯣꯏ ꯀꯩꯅꯣ ꯂꯣꯏꯈꯔꯦ ꯕꯤꯗ ꯂꯣꯏꯁꯤꯟꯈ꯭ꯔꯦ
ꯑꯣ
ꯏꯁꯤꯡ ꯀꯩꯅꯣ ꯇꯧ ꯆꯠꯂꯕ ꯏꯁꯤꯡ ꯊꯥꯔ ꯆꯠꯂꯕꯅꯤ
ꯎꯝ ꯁꯟꯗꯦꯒꯨꯝꯕ ꯑ ꯌꯥꯝ ꯆꯠꯅꯤꯡꯕ ꯄꯩꯁꯥꯗꯤ ꯑꯝꯂ ꯄꯥꯏꯗꯕ
ꯕꯨ ꯃꯥ ꯃꯥꯏ ꯄꯨꯊꯣꯛꯆꯖꯪ
ꯄꯩꯁꯥꯗꯤ ꯄꯥꯏꯗꯕ ꯑꯣꯏꯕ ꯆꯠꯇꯕ ꯌꯥꯝ ꯏꯤꯔꯦ ꯀꯩꯅꯣ ꯈꯪꯕ ꯌꯥꯝ ꯆꯠꯅꯤꯡꯉꯦ ꯍꯥꯏꯕ ꯑꯗꯩ ꯀꯨꯔꯇꯤ ꯑꯣꯏꯔꯁꯨ ꯐꯖꯕ ꯑꯃ ꯁꯦꯠꯂꯒ
ꯐꯤꯒ ꯁꯦꯠ ꯑꯣꯏꯕ ꯐꯖꯕ ꯂꯩꯕꯗꯣ ꯃꯣꯏ ꯊꯥꯎꯕꯥꯥꯟ ꯑꯝ ꯂꯩꯅꯦ ꯑꯗꯨ ꯁꯇꯣꯔꯗ ꯀꯨꯔꯇꯤ ꯐꯖ ꯐꯖꯕ ꯁꯦꯠꯇ ꯐꯖꯕ ꯍꯣꯡꯖꯨ ꯍꯣꯡꯉꯦ ꯍꯥꯏꯕ ꯑꯗꯨꯒꯤ ꯃꯐꯝꯗꯣ
ꯍꯗ ꯆꯠꯂ ꯂꯩꯕꯌ
ꯂꯩꯇꯕꯒꯤ ꯋꯥꯅꯤ ꯃꯅꯤꯗꯣ
ꯄꯩꯁꯥꯕꯨ ꯄꯩꯁꯥ ꯃꯥꯏ ꯊꯣꯛꯆꯔꯛꯁꯅꯤ ꯆꯠꯂꯝꯗꯥꯏꯗ
ꯑꯩꯗꯤ ꯈꯪꯗꯦ ꯖꯤꯟꯁ ꯑꯃ ꯁꯦꯠꯂꯒ ꯐꯣ ꯂꯤꯠꯇ꯭ꯔꯤ ꯁꯥꯇꯖ ꯑꯃꯝ ꯂꯤꯠꯂꯒ ꯑ ꯆꯠ
ꯅꯪ ꯁꯤꯗꯒꯤꯒ ꯑꯗꯨꯃꯥꯏꯅ ꯆꯠꯂꯗꯤ ꯃꯌꯥꯝꯅ ꯉꯥꯡꯅꯈꯤꯗꯧ ꯃꯌꯥꯝꯗꯣ
ꯑꯗꯅꯤ ꯑꯅ ꯆꯠ ꯉꯥꯡꯅꯕꯤꯅꯕ ꯃꯌꯥꯝ ꯅꯨꯡꯉꯥꯏ ꯆꯥꯏꯗꯦ
ꯀꯔꯤꯒꯤꯅꯣ ꯈꯪꯗꯦ
ꯌꯥꯝꯅ ꯄꯤꯖꯤ ꯁꯤꯅ ꯃꯤꯅ ꯀꯃꯥꯏꯅ ꯇꯧꯕꯅꯣ ꯈꯪꯗꯦ
ꯑꯗꯨꯗ ꯃꯤꯁꯨ ꯃꯌꯥꯝ ꯂꯩꯅꯤ ꯍꯥꯏꯕ ꯑꯇꯩ ꯀꯩꯅ ꯉꯥꯡꯅꯗꯦ ꯑꯗꯨꯒ ꯃꯤꯗꯪꯉꯣꯟꯗꯒ ꯍꯦꯟꯖꯤꯂ
ꯑꯩꯉꯣꯟꯗꯅꯦ ꯑꯁꯦꯡꯕꯩ ꯅꯦꯁꯦ ꯅꯨꯄꯥ ꯂꯩꯉꯥꯏꯗꯩ ꯍꯧꯅ ꯂꯩꯒꯦꯔ ꯂꯩꯔꯣꯏꯔ ꯑꯗꯨꯝꯅꯦ ꯑꯩꯉꯣꯟꯁꯤꯗꯅꯦ ꯉꯥꯡꯅꯕꯤꯕ ꯃꯌꯥꯝꯁꯦ ꯑꯗꯨꯝ ꯍꯦꯟꯅꯕ ꯈꯤ ꯇꯥꯥꯟ ꯇꯧꯕ ꯈꯣꯃꯖꯤꯅꯖꯨ ꯇꯧꯅꯣ ꯑꯣꯏꯅ ꯉꯥꯡꯅꯅꯤ ꯑꯗꯨ ꯇꯧꯅꯤ ꯑꯣꯖꯥꯒꯤ ꯃꯅꯥꯛ ꯐꯝꯕ ꯐꯧ ꯌꯥꯗꯦ ꯃꯤꯅꯉꯥꯏ ꯅ ꯃꯥꯗ ꯉꯍ ꯐꯝꯅꯨꯒ ꯍꯗ ꯈꯣꯏꯗꯧꯁꯤꯦꯗꯤꯉꯦꯛ ꯁꯥꯎꯒ ꯅꯄꯒ ꯌꯥꯎꯔꯦ ꯍꯥꯏꯕ ꯌꯥꯝꯅ ꯃꯤꯒꯤ ꯃꯈꯥꯗ ꯑꯩꯈꯣꯏꯁꯦ ꯍꯦꯛꯇ ꯇꯣꯟꯅ ꯂꯩꯔꯕꯒꯤ ꯇꯥꯏꯞꯇ ꯇꯧꯋꯦ
ꯎ ꯉꯥꯡꯅꯕ ꯍꯦꯃꯜꯂꯛꯄꯩꯅꯤ ꯅꯨꯡꯁꯤꯔꯦ ꯃꯌꯥꯝꯁꯤꯁꯨ ꯅꯪ ꯀꯝꯀ ꯂꯧ ꯂꯥꯛꯇꯣꯏꯅꯣ ꯕꯗꯦꯟꯗ꯭ꯔꯔꯤ
ꯑꯩ ꯊꯣꯛꯂꯛꯄꯗ ꯇꯧꯔꯛꯇꯦ ꯁꯤ ꯂꯣꯏꯔꯒ ꯑꯩ ꯊꯣꯛꯂꯛꯇꯣꯏꯅꯦꯕ ꯏꯔꯥꯡ ꯆꯨꯖꯜꯂꯝꯃꯒ ꯂ ꯐꯇꯅ ꯄꯥꯡ ꯑ ꯇ ꯂꯩꯒꯦꯕ ꯀꯂꯃꯅꯤ ꯂꯩ ꯂꯩ
ꯍꯧꯖꯤꯛꯀꯥꯟ ꯐꯤꯔꯣꯟꯜ ꯑꯣꯐꯔ ꯌꯥꯝ ꯊꯥꯛꯑ ꯍꯥꯏꯕꯣꯏ ꯀꯥꯡ ꯃꯌꯥꯏꯒꯤꯅꯤ ꯄꯩꯁꯥ ꯁꯣꯠ ꯁꯣꯠꯣ ꯋꯥꯝꯕ
ꯑꯩꯅꯦ ꯑꯣꯐꯔ ꯅꯨꯡꯐꯔꯒ ꯐꯤꯔꯣꯟꯒ ꯈꯟꯗ꯭ꯔꯦ ꯏꯆꯥꯒꯤ ꯊꯤꯈꯤꯕꯁꯤꯅ ꯑꯅꯦ ꯏꯗꯣꯝꯇ ꯁꯣꯅꯤꯌꯥꯗ ꯉꯁꯤꯗꯣ ꯑꯝꯇ ꯍꯥꯏꯒꯦ ꯇꯧꯔ ꯀꯧꯔꯦꯗꯣ ꯂꯤꯁꯤꯡ ꯑꯃ ꯇ ꯂꯧꯒꯦꯅ ꯍꯥꯏꯒꯦ ꯇꯧꯔꯒ
ꯊꯤꯕ꯭ꯔꯣ
ꯊꯤꯌꯦꯦ ꯦꯟꯒꯗꯤ ꯊꯤꯗ ꯌꯥꯗꯦꯕ
ꯀꯩꯒꯤꯅꯣ ꯑꯗꯨꯅꯥ
ꯚꯦꯟꯒꯤꯗꯤ ꯃꯔꯨꯞ ꯀꯩꯀꯩ ꯌꯥꯎꯕꯅꯤꯅ ꯍꯥꯏꯌꯦ ꯃꯣꯏꯁꯨ ꯅꯍꯥꯟꯈꯩꯗꯤ ꯍꯧꯒꯠꯂꯛꯄꯗ ꯊꯤꯕꯅꯦ ꯇꯛꯇꯤ ꯁꯝꯃꯔ ꯚꯦꯀꯦꯁꯟ ꯊꯥꯒꯤꯈꯤꯕꯗꯨꯒ ꯀꯩꯒ ꯑꯗꯨꯝ
ꯕꯦꯟꯒꯤ ꯄꯩꯁꯥꯁꯦ ꯃꯣꯏ ꯕꯦꯟ ꯃꯄꯨꯅ ꯑꯗꯨꯝ ꯐꯪꯉꯤꯔꯣ ꯅꯠꯇ꯭ꯔꯒ ꯁ꯭ꯀꯨꯜꯗꯒꯤ ꯄꯤꯔꯛꯖꯥꯂꯣ
ꯕꯦꯟ ꯃꯄꯨꯅꯅꯤ ꯀꯩꯅꯣ
ꯑꯗꯨꯗꯤ ꯃꯥ ꯃꯌꯥꯝ ꯃꯌꯥꯝ ꯐꯪꯉꯝꯃꯅꯦ
ꯐꯪꯉꯦ ꯃꯌꯥꯝ ꯄꯤꯔꯛꯇꯕꯁꯨ ꯃꯌꯥꯝ ꯌꯥꯎꯋꯦ ꯍꯥꯏꯗ ꯊꯥ ꯑꯅꯤ ꯍꯨꯝꯃ ꯑꯅꯤ ꯑꯍꯨꯝꯒꯠꯄꯤꯗꯕ ꯑꯩꯅ ꯊꯥꯒꯤ ꯄꯤꯊꯣꯛꯛꯄꯁꯤꯅ ꯑꯩꯉꯣꯟꯗ ꯈꯔ ꯀꯣꯝꯃꯦꯅ ꯇꯧꯕꯅꯦꯕ
ꯀꯩꯅꯣ ꯇꯧꯋꯦꯕ ꯑꯩꯈꯣꯏ ꯀꯩꯅꯣꯗꯗꯤ ꯕ꯭ꯔꯦꯟ ꯀꯩꯀꯥꯥꯁ ꯁꯦꯝꯕ ꯁ꯭ꯀꯨꯜꯒꯤꯗꯣ ꯑꯗꯨꯗꯤ ꯁ꯭ꯀꯨꯜꯗꯩ ꯇꯧꯔꯒ ꯁ꯭ꯀꯨꯜꯅ ꯄꯤ ꯍꯥꯏꯕ ꯅꯣꯏꯒꯤ ꯃꯣꯏꯅ ꯀꯃꯥꯏꯅ ꯄꯤꯖꯥꯅꯣ ꯃꯈꯈꯠꯀꯤ
ꯎ ꯈꯣꯡꯗꯦ ꯃꯣꯏ ꯄꯦꯠꯀꯗꯤ ꯁ꯭ꯀꯨꯜꯗꯒꯤ ꯇꯧꯕꯗꯒ ꯁꯤꯟꯒꯥꯗꯤ ꯁ꯭ꯀꯨꯜꯗꯒꯤ ꯐꯔꯛꯑꯦ
ꯑꯗꯨꯗꯤ ꯀꯩꯅꯣ ꯇꯧꯗꯣꯏꯅꯦ ꯃꯣꯏꯅ ꯄꯩꯁꯥ ꯂꯣꯏ ꯐꯪꯉꯝꯃꯣꯏꯌꯦ ꯊꯥꯒꯤ ꯄꯩꯁꯥ ꯃꯣꯏꯒꯤ ꯀꯩꯅꯣ ꯇꯧꯕ ꯑꯃ ꯊꯒꯠꯄꯤꯔꯝꯅꯤ ꯃꯣꯏ ꯁ꯭ꯀꯨꯜꯒꯤ ꯀꯩꯅꯣ
ꯑꯣ ꯑꯩꯖ ꯍꯟꯇꯛ ꯖꯨꯟ ꯊꯥ